ꯍꯜꯂꯣ ꯑ ꯇꯥꯔꯕ꯭ꯔꯣ
ꯍꯣꯏ
ꯑꯣ ꯑꯁ ꯁꯨꯝ ꯐꯝꯃ ꯂꯩꯏꯗ ꯅꯣꯏꯒꯤ ꯀꯣꯜ ꯂꯥꯛꯄꯗ ꯑꯗꯨꯝ ꯉꯥꯏꯔ ꯂꯩ ꯆꯤꯡꯗ ꯆꯤꯡꯗ ꯇꯤ ꯑꯦꯝ ꯑꯦꯜ ꯇꯥꯃꯦꯡꯂꯣꯡꯗ
ꯑꯣ ꯑꯣ ꯏꯁꯇꯨꯗꯦꯟ ꯑꯣꯏ
ꯎꯝ ꯏꯁꯇꯨꯗꯦꯟꯗꯤ ꯑꯣꯏꯗ꯭ꯔꯦ ꯁꯤꯗꯅ ꯂꯣꯏꯈꯔꯦꯗ ꯁꯤꯗ ꯂꯥꯏꯐꯁꯦ ꯇꯧꯈ꯭ꯔꯦ ꯍ
ꯀꯥꯏ ꯋꯥꯏꯗ ꯇꯃꯦꯡꯂꯣꯡ ꯀꯥꯏ ꯋꯥꯏꯗ ꯑꯣꯏ
ꯑꯁꯤ ꯇ ꯃꯥ ꯂꯣꯣꯟꯁꯦꯝ ꯖꯥꯗ
ꯑ ꯀꯗꯥꯏ ꯑꯣꯏꯔꯝꯅꯤꯅ ꯑꯣꯄꯣꯂꯣ ꯔꯝ ꯃꯦꯗꯤꯀꯦꯜꯒꯦꯠ
ꯑꯗꯣ ꯎꯝ ꯕꯖꯥꯔꯗ ꯕꯖꯥꯔꯗ
ꯇꯃꯦꯡꯂꯣꯡ ꯕꯖꯥꯔ ꯑꯣꯏꯔꯦ ꯕꯖꯥꯔ ꯕꯖꯥꯔ ꯕꯣꯠ
ꯎꯝ
ꯑꯩꯁꯨ ꯅꯍꯥꯟꯋꯥꯏ ꯇꯃꯦꯡꯂꯣꯡ ꯂꯩꯔꯝꯃꯦ
ꯑꯣ ꯑꯣ ꯑꯗꯨ ꯅꯪꯗꯤ ꯀꯥꯏꯗꯩꯩꯔ ꯍꯧꯖꯤꯛ
ꯇꯤ ꯏꯝꯐꯥꯜꯗ ꯂꯩꯌꯦ
ꯑꯣ ꯍꯣ ꯍꯧꯖꯤꯛ ꯇꯝꯗ꯭ꯔꯤꯔꯣ
ꯇꯝꯃꯦ ꯑꯦꯝꯌꯨꯗ
ꯑꯣ ꯐꯥꯏꯅꯦ ꯌꯥꯝ
ꯅꯪꯗꯤ ꯁ꯭ꯀꯨꯜ ꯀꯥꯕ ꯂꯣꯏꯔꯕ꯭ꯔ ꯀꯃꯥꯏ
ꯍꯣꯏ ꯑꯩꯗꯤ ꯂꯣꯏꯔꯦ ꯀꯣ ꯑꯗꯨꯝ ꯊꯕꯛ ꯍꯥꯏꯕꯗꯤ ꯑ ꯀꯣꯂꯦꯖ ꯀꯥꯅꯤꯡꯉꯩꯗꯤ ꯑꯗꯨꯝ ꯂꯔꯦ ꯍꯥꯏꯕ ꯇꯥꯔꯦ ꯑꯗꯨꯒꯤ ꯊꯕꯛ ꯐꯪꯗꯕꯅꯤꯅꯀꯣ ꯑꯗꯨꯝ ꯑꯩꯈꯣꯏꯗꯤ ꯕꯤꯖꯤꯅꯦꯁ ꯃꯆꯥ ꯃꯆꯥ ꯇꯧꯔ ꯂꯩꯔꯦ ꯍꯧꯖꯤꯛ ꯒꯦ ꯐꯅꯩꯦ
ꯀꯣꯂꯦꯖꯇꯤ ꯂꯣꯏꯔꯦ ꯍꯥꯏꯕ꯭ꯔꯥ
ꯑ
ꯀꯣꯂꯦꯖꯇꯤ ꯂꯣꯏꯔꯦ ꯍꯥꯏꯕ
ꯍꯣꯏ ꯍꯣꯏ ꯇꯥꯗꯕ꯭ꯔꯣ
ꯇꯥꯏ ꯑꯗꯨ ꯀꯩ ꯀꯣꯂꯦꯖꯅꯣ
ꯇꯤ ꯑꯦꯝꯗ ꯀꯥꯔꯒ
ꯑꯣ ꯑꯣ ꯗꯤ ꯑꯦꯝꯗꯒꯤ ꯂꯣꯏꯔꯛꯄ ꯑꯦꯂꯚꯦꯟ ꯇꯨꯋꯦꯜꯐꯗꯤ ꯀꯗꯥꯏꯗꯒꯤ ꯀꯥꯔꯛꯄꯣ
ꯈꯣꯏ ꯇ ꯃ ꯂꯥꯎꯗꯅꯤ
ꯀꯩ ꯁ꯭ꯀꯨꯜꯗ
ꯎꯝ ꯑꯩꯈꯣꯏ ꯇ ꯃꯂꯣ ꯍꯥꯏꯌꯔ ꯁꯦꯀꯦꯟꯗꯔꯤ ꯁ꯭ꯀꯨꯜꯗꯀꯣ
ꯑꯣ ꯑꯣ ꯑꯣ ꯑꯩ ꯈꯪꯉꯦ ꯑꯗꯨ ꯁ꯭ꯀꯨꯜꯗꯣ ꯑꯩ ꯀꯥꯗꯤ ꯀꯥꯗꯦꯕ ꯑꯗꯨ ꯑꯣ ꯂꯩꯐꯝꯗꯨ ꯈꯪꯉꯦ
ꯍ ꯍꯉꯄꯅꯤꯗ ꯇꯗꯤ ꯅꯪ
ꯎꯝ ꯅꯨꯡꯉꯥꯏꯕ꯭ꯔꯥ
ꯑꯗꯨꯝ ꯅꯨꯡꯉꯥꯏꯗ
ꯎꯝ
ꯅꯪ ꯖꯦꯔꯦꯟꯕꯤꯗꯤ ꯀꯥꯕꯗꯨꯣ ꯋꯤꯠ ꯏꯌꯥꯔꯗꯅꯣ ꯀꯔꯝ ꯀꯔꯝꯕ ꯆꯍꯤꯗ
ꯇꯨ ꯊꯥꯎꯖꯟ ꯑꯩꯠ ꯐꯣꯔꯇꯤꯟ ꯕꯠꯁꯅꯦꯕ ꯑꯗꯨ ꯀ ꯑꯦꯂꯚꯦꯟ ꯇꯨꯋꯜꯞꯅ ꯁ꯭ꯋꯥꯏ ꯏꯝꯐꯥꯜ ꯋꯦꯁ ꯅꯕꯦꯗꯤꯌꯥꯗ ꯃꯥꯏꯒ꯭ꯔꯦꯁꯟ ꯑꯗꯨꯒ ꯗꯤ ꯑꯦꯝ ꯑꯗꯨꯒ ꯑꯦꯝ ꯌꯨ
ꯑ ꯁꯇ꯭ꯔꯤꯝ ꯗꯦ ꯑ
ꯅꯠꯇꯦ ꯅꯠꯇꯦ ꯀꯃꯔꯁ
ꯑꯆꯥ ꯑꯠꯆꯥ ꯐꯥꯏꯅꯦ ꯗꯦ
ꯈꯪꯕ꯭ꯔꯥ ꯈꯪꯔꯝꯒꯅꯤ ꯍꯣꯏ ꯈꯪꯔꯝꯗꯕꯁꯨ ꯌꯥꯅꯤ
ꯀꯣꯃꯔꯁꯁꯤ ꯀꯣꯃꯔꯁꯁꯤ ꯊꯕꯛ ꯌꯥꯝ ꯐꯪꯕ ꯂꯥꯛꯏꯕꯅꯤ ꯍꯥꯏꯅꯦ
ꯑꯁ ꯊꯕꯁꯦ ꯍꯣꯏ ꯑꯣ ꯈꯔꯗꯤ ꯐꯪꯉꯦꯕ ꯑꯗꯨ ꯑꯦ ꯑꯩꯅ ꯄꯥꯝꯕꯗꯤ ꯀꯩꯅꯣꯒꯤ ꯊꯕꯛꯁꯦ ꯄꯥꯝꯕ
ꯀꯨꯝꯕ
ꯁꯔꯀꯥꯒꯤ ꯊꯕ
ꯒꯚꯃꯦꯟ ꯁꯔꯚꯤꯁꯁ ꯑꯦ ꯒꯣꯔꯃꯦꯟ ꯁꯥꯔꯚꯤꯁ ꯈꯛꯇꯗꯤ ꯑꯦ ꯇ ꯇꯧꯔꯅꯨꯗ
ꯑꯗꯣ ꯀꯩꯅꯣ ꯑꯇꯥꯏ ꯑꯇꯥꯏꯗꯁꯨ ꯑꯗꯨꯝ ꯏꯟꯇꯔꯚꯤꯌꯨ ꯈꯜꯂꯛꯑꯦ ꯑ ꯑ ꯑꯩꯅ ꯄꯥꯝꯕꯗꯤ ꯑꯗꯨꯝ ꯁꯔꯀꯥꯔꯒꯤ ꯊꯕꯛ ꯑꯣꯏꯅ ꯇꯪꯕꯒꯤ ꯌꯥꯝꯃꯣꯑ ꯄꯦꯔꯤ ꯄꯥꯗꯂꯤꯗꯤꯌꯥ ꯋꯥꯑ ꯅꯪꯗꯤ ꯀꯩ ꯀꯩ ꯍꯅꯔꯦ
ꯑꯁ ꯑꯩꯁꯨ ꯀꯩꯁꯨ ꯍꯣꯠꯅꯗ꯭ꯔꯤ ꯍꯧꯖꯤꯛꯇꯤ ꯑꯗꯣ ꯎꯄꯥꯏ ꯂꯩꯇꯕꯅꯤꯅ ꯕꯤꯖꯤꯅꯦꯁ ꯕꯤꯖꯤꯅꯦꯁ ꯃꯆꯥ ꯑꯃꯆꯥ ꯃꯆꯥ ꯃꯆꯥ ꯇꯔꯣ ꯂꯩ ꯑꯁ ꯂꯥꯏꯔꯤꯛ ꯄꯥꯅꯤꯡꯉꯥꯏ ꯑꯁ ꯇꯥꯟꯈ꯭ꯔꯦꯗ ꯑꯁꯈꯣꯏꯁꯦ
ꯀꯔꯝ ꯀꯥꯟꯗ ꯂꯣꯏꯕꯅꯣ ꯀꯔꯝ ꯀꯥꯟꯗ ꯇ꯭ꯔꯦꯅ ꯂꯣꯏꯕꯅ ꯀꯂꯦꯖ ꯂꯣꯏꯕꯅ
ꯁꯤꯛꯁꯇꯤꯟꯗ
ꯁꯤꯛꯁꯇꯤꯟ
ꯍ ꯇꯥꯟꯈ꯭ꯔꯦ ꯑꯗꯨꯒꯤ ꯀꯨꯏ
ꯍꯣꯏ ꯞꯦꯞ ꯁꯤꯛꯁꯇꯤꯟꯁ ꯑꯣ ꯑꯗꯨꯝ ꯄꯥꯔꯗꯤ ꯑꯃꯨꯛꯀ ꯌꯥꯒꯅꯤꯔꯥ
ꯑꯥ
ꯁꯤꯖꯤ ꯑꯦ ꯐꯣꯝ ꯊꯣꯛꯑꯦ ꯊꯥꯔꯁꯦ
ꯂꯥꯏꯔꯤꯛ ꯄꯥꯅꯤꯡꯉꯥꯏꯁꯤ ꯌꯥꯝ ꯌꯥꯝ ꯇꯈ꯭ꯔ ꯦ ꯍꯝꯗ ꯆꯦ
ꯇꯜꯂꯦ ꯇꯟꯁꯨ ꯇꯜꯂꯦ ꯌꯥꯝ ꯍꯩꯇꯦ ꯑꯗꯨ ꯑꯣꯏꯔꯁꯨ
ꯍ
ꯍꯣꯠꯅꯃꯤꯦꯟꯕꯁꯦ ꯑꯩꯅ ꯈꯪꯗꯕꯁꯨ ꯅꯪꯅ ꯇꯥꯛꯄ ꯑꯩꯅ
ꯑꯥ ꯁꯤ ꯌꯥꯝ ꯑꯐꯕ ꯁꯖꯦꯁꯟ ꯄꯤꯔꯦ
ꯑꯗꯨ ꯑꯣꯏꯔꯖꯥ ꯍꯥꯏꯗꯤ ꯕꯤꯖꯤꯅꯦꯁ ꯃꯆꯥ ꯍꯥꯏꯩꯕꯗꯤ ꯑꯩꯒꯤ ꯑꯣꯟ ꯕꯤꯖꯤꯅꯦꯁ ꯈꯔ ꯔꯟ ꯇꯧꯔꯒ ꯂꯩꯔꯦ ꯎꯄꯥꯏ ꯂꯩꯇꯦ ꯂꯩꯇꯕꯅꯤꯅꯀꯣ
ꯑꯣ ꯑꯣ ꯑꯣ ꯅꯣꯏ ꯀꯣꯟꯗ
ꯍꯣꯏ ꯍꯣꯏ ꯇꯣ ꯃꯌꯥꯝ ꯑꯃꯗ
ꯀꯩ ꯊꯕ
ꯔꯦꯁꯇꯨꯔꯦꯟ ꯃꯆꯥ ꯍꯥꯡꯉꯒ ꯂꯩꯔꯤ
ꯀꯗꯥꯏꯅꯣ ꯑꯣꯏꯕ꯭ꯔꯣ
ꯎꯝ ꯕꯖꯔꯗꯅꯦ ꯃꯦꯟ ꯕꯖꯔꯗ
ꯅꯣꯡꯐꯥꯗꯣ ꯆꯥꯕ ꯂꯥꯛꯇꯣꯏꯅꯦ
ꯎꯝ ꯂꯑꯣ ꯑꯗꯨꯣ ꯅꯣꯏ ꯂꯥꯛꯄ ꯀꯥꯟꯗ ꯗ ꯂꯤꯇꯜ ꯄꯤꯛꯆꯔꯌꯥ ꯇ ꯃꯌꯥꯂꯣ ꯍꯥꯏꯅ ꯁꯥꯔꯁ ꯇꯧꯔꯣꯀꯣ
ꯂꯤꯇꯊꯧ
ꯄꯤꯖꯔꯤ ꯄꯤꯖꯔꯤꯌꯥ ꯒꯨꯒꯜꯗꯁꯨ ꯑꯗꯨꯝ ꯐꯪꯅꯤ
ꯇ ꯍꯖꯔꯤꯌꯥ ꯑ ꯍꯧꯖꯤꯗꯤ ꯂꯥꯟ ꯀꯩꯅꯣ ꯂꯩꯕꯅꯤ ꯇꯨꯃꯥꯏꯂꯣ ꯆꯠꯄꯁꯦ ꯈꯜꯔꯗꯤ
ꯎꯝ
ꯍꯣꯏ ꯑꯗꯨꯗꯤ ꯀꯃꯥꯏꯅ ꯇꯧꯕ꯭ꯔꯥ ꯄꯤꯁ
ꯍꯣꯏ ꯍꯣꯏꯗꯤ ꯀꯔꯤꯁꯨ ꯇꯧꯗꯦ ꯌꯥꯝꯃꯛ ꯏꯉꯤ ꯑꯗꯨꯝ ꯇꯃꯗꯤ ꯀꯩꯁꯦ ꯇꯧꯗꯅ ꯎꯝ
ꯣ ꯀ ꯑ ꯁꯤ ꯑ ꯑꯗꯨꯗꯤ ꯑꯦꯛꯖꯥꯝ ꯀꯩꯀꯥ ꯑꯝꯁꯨ ꯊꯥꯔꯣꯏ
ꯐꯔꯣꯏ ꯑꯁ ꯂꯥꯏꯔꯤꯛ ꯂꯥꯏꯔꯤꯛ ꯄꯥꯕꯁꯦ ꯌꯥꯝ ꯇꯟꯈ꯭ꯔꯦ ꯑꯁ ꯑꯩꯈꯣꯏ ꯑ
ꯑꯩꯁꯨ ꯄꯤ ꯑꯩꯆ ꯗꯤ ꯄꯤ ꯑꯩꯆ ꯗꯤꯁꯨ ꯃ ꯇ ꯉ ꯑꯦꯛꯖꯥꯝ ꯊꯥꯕꯤꯈ꯭ꯔꯦ ꯀꯩꯀꯩ ꯑꯦꯛꯖꯥꯝꯅꯣ ꯊꯥꯃꯟ ꯃꯅ ꯑꯩꯈꯣꯏꯒꯤ ꯌꯨꯝꯒꯤ ꯃꯤꯁꯤꯡꯅ ꯂꯥꯏꯔꯤꯛ ꯇꯝꯕꯗ ꯇꯝꯕꯗ ꯂꯨꯍꯝꯕ ꯐꯥꯉ ꯁꯦ ꯍꯥꯏꯅꯦ
ꯍ
ꯍꯅꯨꯕꯤ ꯑꯣꯏꯒꯅꯤ ꯍꯥꯏꯔ
ꯆꯍꯤ ꯍ ꯀꯌꯥꯌꯥꯁ ꯔꯔꯕ
ꯇ꯭ꯋꯦꯟꯇꯤ ꯐꯣꯔ
ꯑꯁ ꯑꯉꯥꯡ ꯑꯣꯏꯔꯤꯗ ꯑꯗꯨꯗꯤ
ꯅꯪꯗꯤ ꯁꯍꯤ ꯍꯥꯏꯌꯥ
ꯑꯩꯈꯣꯏꯗꯤ ꯊꯥꯔꯇꯤ ꯌꯧꯗꯧꯔꯦ
ꯅꯨꯄꯤ ꯂꯩꯔꯦ
ꯅꯨꯄꯤꯗꯤ ꯅꯠꯇꯦ ꯊꯥꯔꯇꯤ ꯌꯧꯗꯧꯔꯦ ꯍꯥꯏꯕ
ꯑ ꯍ ꯎꯝ ꯄꯤꯊꯤꯔꯕ꯭ꯔꯥ
ꯊꯤꯗꯤꯔꯦꯗ ꯑꯥꯏꯔꯤꯒꯦꯍ
ꯊꯤꯔꯣꯥꯏ ꯊꯤꯔꯣ
ꯐꯪꯗ꯭ꯔꯤꯅꯦ ꯍꯧꯖꯤꯛꯐꯥꯎ ꯑꯐꯕ ꯍꯥꯏꯕꯗꯤ ꯆꯥꯟꯅꯕ ꯍꯥꯏꯒ ꯆꯞ ꯃꯥꯟꯅ ꯍꯥꯏꯕꯗꯤ ꯃꯥꯟꯅꯕ ꯋꯥꯈꯜꯂꯣꯟ ꯑꯗꯨꯒ ꯀꯩꯅꯣ ꯐꯦꯃꯤꯂꯤ ꯄꯨꯅꯤꯡꯉꯥꯏ ꯔꯦꯁꯄꯣꯟꯁꯤꯕꯤꯂꯤꯇꯤ ꯂꯩꯗꯅ
ꯀꯩ ꯅꯨꯄꯤ ꯄꯥꯝꯕ꯭ꯔꯣ ꯍꯥꯏꯁꯦ
ꯎ ꯌꯥꯝꯅ ꯈꯔ ꯌꯥꯝꯅ ꯁꯛ ꯐꯖꯔꯁꯨ ꯌꯥꯝ ꯁꯛ ꯌꯥꯝꯅ ꯁꯛ ꯐꯖꯕꯗꯤ ꯑꯩ ꯄꯥꯝꯗꯦ ꯑꯗꯨꯒ ꯑꯗꯨꯝ ꯌꯦꯡꯕ ꯌꯥꯕ ꯑꯗꯨꯒ ꯈꯔ ꯁꯤꯝꯄꯜ ꯁꯨ ꯑꯣꯏꯕ ꯑꯗꯨꯒ ꯊꯕꯛꯁꯨ ꯑꯗꯨꯝ ꯊꯕꯛꯁꯨ ꯑꯗꯨꯝ ꯐꯕ ꯑꯗꯨꯒ ꯒ꯭ꯌꯥꯟꯁꯨ ꯈꯔ ꯇꯥꯕ ꯑꯟꯗꯔꯁꯇꯦꯟꯗꯤꯡ ꯂꯩꯕ ꯀꯣ ꯂꯩꯗꯨꯅ
ꯑꯗꯨꯗꯤ ꯑꯩꯈꯣꯏꯅꯤꯅꯦ ꯃꯥꯜ ꯂꯩꯌꯦꯦ ꯍꯧꯖꯤ ꯅꯪꯅ ꯍꯥꯏꯕꯒꯤ ꯃꯑꯣꯡ ꯆꯞ ꯆꯥꯅ ꯂꯩꯕ ꯂꯩꯗꯤ ꯂꯩꯌꯦꯕ ꯑꯗꯨꯗ ꯈꯨꯟꯗ ꯂꯩ ꯂꯩꯕ
ꯑ ꯍꯟꯗꯤ ꯀꯥꯏ ꯊ
ꯍꯣꯏ ꯅꯨꯡꯕꯥꯁ꯭ꯋꯥꯏꯗ ꯄꯥꯝꯗꯕ꯭ꯔꯥ ꯅꯨꯡꯕꯥꯒꯤ ꯅꯨꯄꯤꯁꯤ ꯅꯣꯏ ꯇꯃꯦꯡꯂꯣꯡꯒꯤ ꯃꯤꯁꯤꯡꯁꯦ ꯑꯩꯈꯣꯏ ꯅꯨꯡꯕꯥꯒꯤ ꯃꯤꯕꯨ ꯀꯌꯦ ꯍꯥꯏꯕ ꯃꯥꯜꯂꯦ ꯀꯩꯗꯕ
ꯈꯪꯗ꯭ꯦꯗ ꯑꯩꯈꯣꯏꯗꯤ ꯈꯨꯟꯗꯤ ꯈꯟꯗꯦꯗ ꯃꯤ ꯐꯥꯔꯗꯤ ꯍꯨꯟꯒꯤ ꯋꯥ ꯅꯠꯇꯦꯗ
ꯑꯗꯣ ꯃꯥꯦ ꯑ ꯃꯒꯤ ꯃꯃꯥ ꯃꯄꯥꯅꯁꯨ ꯃꯄꯥꯟ ꯀꯩꯀꯥ ꯊꯧꯔꯒ ꯊꯕꯛ ꯀꯩꯀꯥ ꯇꯧ ꯍꯥꯏ ꯆꯠꯅꯤꯡꯗꯦ ꯃꯄꯥꯟ ꯊꯣꯛ ꯁꯦ ꯏꯔꯥꯡꯅꯦ ꯂꯥꯡ ꯂꯥꯡꯕꯅꯦ ꯀꯩꯀꯥꯏꯒ ꯑꯦ ꯌꯨꯝꯗ ꯑꯗꯨꯝ ꯂꯩꯌꯦ ꯃꯇꯦꯡ ꯄꯥꯡꯉꯒ ꯑꯉꯥꯡꯁꯤꯡ ꯈꯔ ꯂꯩꯔꯤꯛ ꯇꯝꯃꯦ ꯑꯗꯨꯒ
ꯑ
ꯊꯥꯕꯅꯦ ꯊꯕꯛꯗꯤ ꯌꯨꯝꯒꯤ ꯊꯄꯛ ꯁꯤ ꯂꯣꯏꯅꯥ ꯇꯧꯏ
ꯎꯝ
ꯃꯥ ꯁꯣ ꯇ꯭ꯋꯦꯟꯇꯤ ꯁꯦꯚꯦꯟ ꯇ꯭ꯋꯦꯟꯇꯤ ꯑꯩꯠ ꯑꯣꯏꯔꯝꯒꯅꯤ
ꯑ‌ꯠ
ꯃꯄꯥꯟꯁꯨ ꯊꯣꯛꯄꯦ ꯃꯄꯥꯟꯁꯨ ꯊꯣꯛꯇꯦ ꯐꯣꯟ ꯀꯩꯀꯥꯁꯨ ꯌꯥꯝ ꯄꯥꯏꯗꯦ ꯑꯗꯨꯝ ꯌꯨꯝ ꯃꯅꯨꯡꯗ ꯂꯩꯕꯒꯤ ꯑꯩꯈꯣꯏꯅ ꯑꯃꯨꯛꯀ ꯂꯨꯍꯣꯡꯕ ꯐꯪꯗ꯭ꯔꯗꯤ ꯀꯃꯥꯏꯅ ꯇꯧꯕ ꯍꯥꯏꯅ ꯀꯩꯅꯣꯝꯃ ꯊꯣꯛꯑꯦꯕ ꯃꯥꯒꯤ ꯃꯑꯣꯡꯗꯨꯣ ꯌꯦꯡꯨꯔꯒ ꯌꯨꯝ ꯃꯅꯨꯡꯗ ꯈꯛꯇꯪ ꯌꯨꯝ ꯌꯊꯕ ꯑꯉꯥꯡ ꯂꯥꯏꯔꯤꯛ ꯇꯝꯕ ꯂꯣꯏꯔꯦ ꯅꯨꯄꯥ ꯀꯩꯀꯥꯁꯨ ꯑꯝꯐꯥꯎ ꯆꯍꯤꯗꯤ ꯍꯥꯏꯕꯗꯤ ꯅꯨꯄꯤ ꯑꯣꯏꯕꯅꯤꯅꯀꯣ ꯆꯍꯤ ꯆꯍꯤꯁꯨꯣ ꯑ ꯇ꯭ꯋꯦꯟꯇꯤ ꯇ꯭ꯋꯦꯟꯇꯤ ꯇ꯭ꯋꯦꯟꯇꯤ ꯁꯚꯦꯟ ꯁꯤꯒꯤ ꯆꯍꯤꯁꯤꯡꯁꯦ ꯅꯨꯄꯤꯒꯤꯗꯤ ꯈꯔ ꯇꯨꯡ ꯑꯣꯏ ꯇ꯭ꯋꯦꯟꯇꯤ ꯑꯦꯠ ꯇ꯭ꯋꯦꯟꯇꯤ ꯅꯥꯏꯟ ꯊꯥꯔꯇꯤ ꯁꯨꯃꯥꯏꯅ ꯇꯧꯔꯗꯤ ꯈꯔ ꯑꯍꯟ ꯑꯣꯏꯒꯅꯦꯕ ꯑꯗꯨꯒꯤ ꯍꯧꯖꯤꯛ ꯊꯥꯔꯇꯤ ꯁꯨꯗꯕꯗ ꯃꯥꯒꯤ ꯃꯑꯣꯡꯗꯨꯣ ꯌꯦꯡꯂꯡꯒ ꯂꯨꯍꯣꯡꯕꯥ ꯐꯪꯗ꯭ꯔꯗꯤ ꯀꯃꯥꯏꯅ ꯇꯧꯗꯣꯏꯕ ꯅꯨꯄꯥ ꯁꯨ ꯋꯥ ꯉꯥꯡꯗꯦ ꯅꯨꯄꯥ ꯐꯣꯟꯗ ꯅꯨ ꯅꯨꯄꯥꯁꯨ ꯋꯥ ꯉꯥꯡꯗꯩ ꯀꯃꯥꯏꯅ ꯇꯧꯗꯕ ꯍꯥꯏꯅ ꯑꯩꯈꯣꯏ ꯐꯦꯃꯤꯂꯤ ꯊꯕꯛꯁꯨ ꯆꯠꯇꯦ ꯊꯕꯛ ꯍꯥꯏꯗꯤ ꯃꯄꯥꯟ ꯀꯩ ꯀꯩ ꯊꯕꯣꯛꯁꯨꯣ ꯇꯧ ꯌꯨꯝꯗ ꯈꯨꯜꯗ ꯑꯗꯨ ꯈꯛꯇꯪ ꯂꯩꯕꯒꯤ ꯑꯩꯈꯣꯏꯅ ꯑꯃꯨꯛꯀꯥ ꯀꯤꯕꯥꯗꯨ
ꯅꯨꯄꯥꯗꯤ ꯂꯩꯔꯎꯅꯤꯗꯥ